ꯇꯥꯕ꯭ꯔꯥ
ꯇꯥꯔꯕꯣ
ꯇꯥꯌꯦ ꯇꯥꯌꯦ ꯇꯥꯏ ꯇꯥꯕꯅ ꯁ ꯇꯥꯕꯅ ꯍꯍ
ꯑ ꯑꯩ ꯉꯥꯡꯕ ꯑꯗꯨꯝ ꯁꯦꯡꯅ ꯇꯥꯕꯅ
ꯑꯣ ꯇꯥꯏꯌꯦ ꯅꯪꯗꯤ ꯑꯈꯣꯏꯅ ꯀꯩꯅꯣ ꯇꯧꯕꯗꯣ ꯆꯥꯕ ꯐꯪꯉꯕꯣ ꯈꯜꯂꯦ ꯑꯗꯣ ꯈꯪꯗꯦ ꯑꯗꯨꯝ ꯈꯜꯂꯦ ꯍꯥꯏꯗꯤ ꯑꯈꯣꯏꯒꯤ ꯆꯤꯡ ꯃꯤꯅ ꯊꯣꯡꯕ ꯅ ꯏꯟꯁꯥꯡꯒꯨꯝꯕ ꯆꯥꯕ ꯐꯪꯉꯕ ꯍꯥꯏꯕ
ꯑꯁ ꯄꯥꯛꯅ ꯐꯪꯗꯦꯗ ꯐꯪꯗꯦꯕ
ꯇꯥꯕ꯭ꯔꯣ
ꯇꯥꯕ꯭ꯔꯥ ꯇꯥꯕ꯭ꯔꯥ
ꯅꯪ ꯇꯤꯟꯅꯗꯕ ꯑꯣꯏꯔꯝꯃꯅꯤ ꯇꯥꯏꯌꯦ
ꯑꯣ
ꯇꯥꯏꯌꯦ
ꯑꯣ ꯍꯣ ꯍꯣ ꯍꯣ
ꯅꯪꯅ ꯇꯤꯟꯅꯗ
ꯎꯝ ꯊꯥꯏꯅ ꯁ꯭ꯀꯨꯜꯗꯗꯤ ꯄꯤꯛꯏ ꯀꯥꯟꯗꯗ ꯄꯨꯜꯂꯝꯃꯦꯕꯀꯣ ꯑꯗꯨꯗꯒꯤ ꯁꯨꯝ ꯀꯩꯅꯣ ꯂꯩꯕꯗꯩ ꯂꯥꯞꯅꯈ꯭ꯔꯦꯕ ꯍꯧꯖꯤꯛ ꯀꯩꯅꯣ ꯂꯩꯒꯤꯕꯗꯩ ꯍꯥꯏꯇꯥꯔꯦꯅꯦ
ꯎꯝ ꯇꯤꯟꯅ ꯑꯈꯣꯏꯗꯤ ꯑꯩꯗꯤ ꯑꯌꯥꯝꯕ ꯑꯗꯨꯝ ꯇꯤꯟꯅꯕꯒꯤ
ꯎꯝ
ꯅꯣꯏꯒꯤ ꯀꯔꯤ ꯀꯔꯤ ꯂꯣꯏꯅ ꯆꯠꯄꯅꯦ
ꯍꯦꯍꯦꯍꯦ
ꯏꯃꯥꯟꯅꯕꯤꯁꯨ ꯑꯃꯨꯛ ꯑꯃꯨꯛ ꯌꯨꯝ ꯄꯥꯟꯈ꯭ꯔꯦ
ꯑꯣ
ꯑꯗꯨ ꯃꯥꯒꯤꯁꯨ ꯂꯨꯍꯣꯡꯕꯗ ꯂꯥꯛꯑꯣ ꯍꯥꯏꯅ ꯍꯥꯏꯔꯦ ꯑꯃꯨꯛ ꯂꯩ
ꯑꯥ ꯆꯠꯄꯤꯌꯨ ꯆꯠ ꯅꯨꯉꯥꯏꯕꯅꯦ
ꯅꯣꯏꯒꯤꯗꯤ ꯑꯆꯥꯄꯣꯠ ꯉꯥꯛꯇꯅꯤꯅ ꯀꯔꯤ ꯈꯪꯗꯦ
ꯑꯈꯣꯏꯗꯤ ꯅꯣꯏꯒꯤꯅꯀꯣ ꯍꯦꯟꯅ ꯍꯣꯏ ꯅꯣꯏꯒꯤꯅ ꯍꯦꯟꯅ ꯇꯤꯡꯉꯝꯗꯧ ꯃꯥꯜꯂꯦ
ꯎꯝ ꯍꯣꯏ ꯑꯗꯨ ꯑꯃꯔꯣꯝꯗ ꯑꯗꯨꯝ ꯆꯠꯄꯅꯤꯗ ꯑꯆꯥꯄꯣꯠ ꯑꯣꯏꯔꯁꯨꯀꯣ
ꯍꯣꯏ ꯑꯆꯥꯄꯣꯠ ꯂꯩꯕꯗꯣ ꯍꯦꯟꯅ ꯆꯠꯇꯧ ꯃꯥꯜꯂꯦ
ꯆꯥꯛ ꯑꯣꯏꯅ ꯍꯦꯛ ꯆꯥꯈꯤꯕꯅ ꯐꯕꯖꯥꯅꯤ ꯃꯐꯝ ꯈꯪꯅ
ꯍꯣꯏ ꯍꯣꯏ ꯑꯗꯣ ꯋꯥꯈꯜꯁꯨ ꯅꯨꯡꯉꯥꯏꯔꯦꯅ ꯅꯠꯇ꯭ꯔꯥ ꯂꯥꯝꯃꯒ ꯂꯥꯛꯄꯁꯤꯡꯁꯨ ꯑꯈꯣꯏꯗꯤ ꯋꯥꯟ ꯇꯥꯏꯝ ꯈꯛ ꯆꯥꯍꯜꯂꯦꯗ ꯅꯣꯏꯒꯤꯗꯤ ꯑꯗꯨꯝ ꯃꯔꯤ ꯃꯔꯤ ꯍꯥꯏꯁꯤꯔꯥ
ꯎꯝ ꯆꯥꯛ ꯑꯗꯨꯝ ꯂꯩꯒꯅꯤ ꯆꯥꯛꯀꯧꯕ ꯑꯃꯨꯛ ꯆꯥꯅꯤ
ꯍꯣꯏ ꯎꯝ ꯑ ꯅꯣꯏꯒꯤ ꯀꯩꯅꯣꯃ ꯆꯥꯛ ꯆꯥꯛ ꯏꯟꯁꯥꯡ ꯌꯥꯝ ꯌꯥꯝ ꯆꯥꯕꯗꯣ ꯀꯔꯤꯔꯣ ꯑꯥ ꯆꯥꯛ ꯏꯟꯁꯥꯡ ꯌꯥꯝ ꯌꯥꯝ ꯆꯥꯕꯗꯣ ꯅꯠꯇꯦ ꯅꯣꯏꯒꯤ ꯅꯨꯃꯤꯠ ꯑꯃ ꯂꯩꯕꯅꯦ ꯑꯥ ꯑꯗꯨꯒꯨꯝꯕ ꯅꯨꯃꯤꯠ ꯇꯣ ꯍꯣꯏ ꯑꯗꯨꯗ ꯏꯃꯥꯟꯅ ꯕꯤꯈꯣꯏꯒꯤꯗ ꯆꯠꯂꯦ ꯏꯃꯥꯟꯅꯕꯤꯒꯤ ꯃꯃꯥꯅ ꯀꯧꯕꯒꯤꯀꯣ
ꯎꯝ
ꯑꯁ ꯃꯊꯦꯜ ꯌꯥꯝ ꯃꯟꯗꯅ ꯑꯩ ꯆꯥꯕ ꯍꯩꯇꯕꯅꯦ
ꯍꯦ ꯍꯦ ꯍꯣꯏ
ꯍꯥꯏꯗꯤ ꯃꯣꯏ ꯑꯗꯨꯝ ꯃꯊꯦꯜ ꯃꯊꯦꯜ ꯆꯥꯕꯗꯣ
ꯎꯝ
ꯑꯗꯨꯗ ꯏꯃꯥꯟꯅꯕꯤꯅꯤ ꯃꯥꯒꯤ ꯃꯃꯥꯅ ꯀꯩꯅꯣ ꯎꯇꯤ ꯊꯣꯡꯕꯗꯨꯅ ꯍꯦꯟꯅ ꯍꯥꯎꯕ ꯑꯩ ꯑꯈꯣꯏꯗꯤ ꯆꯥꯛꯀ ꯆꯥꯔꯦꯗ ꯏꯟꯁꯥꯡ ꯉꯥꯇ ꯆꯥꯔꯦ ꯀꯝꯃꯟꯗꯅꯒꯤ ꯃꯥꯟꯗꯅ ꯂꯣꯏꯅ ꯍꯥꯎꯋꯦ ꯍꯣꯏ ꯏꯔꯣꯟꯕꯁꯨ ꯌꯥꯝ ꯍꯥꯎꯕ
ꯎꯝ ꯑꯈꯣꯏꯁꯨ ꯄꯤꯛꯏ ꯀꯥꯟꯗꯗꯤ ꯆꯥꯐꯝ ꯊꯛꯐꯝ ꯈꯪꯉꯝꯗꯦꯕꯀꯣ ꯌꯥꯝꯃꯟꯕꯒꯤ ꯍꯧꯖꯤꯛꯇꯤ ꯑꯗꯨꯝ ꯈꯪꯉꯦ ꯅꯨꯡꯉꯥꯏꯔꯦ ꯑꯗꯨꯃꯥꯏꯅ ꯆꯥꯕꯗꯨꯅ ꯄꯦꯟꯕꯗꯣ ꯑꯣꯏꯔꯦ ꯃꯊꯦꯜ ꯃꯊꯦꯜ ꯑꯃꯈꯛ ꯆꯥꯗꯣꯏ ꯁꯔꯨꯛ
ꯍꯣꯏ
ꯁꯥ ꯉꯥ ꯉꯥꯛ ꯅꯠꯇ꯭ꯔꯁꯨ ꯑꯗꯨꯝ ꯑꯇꯣꯞꯄꯗꯁꯨ ꯍꯥꯎꯋꯤꯗꯅꯀꯣ ꯃꯅꯥ ꯃꯁꯤꯡ ꯊꯣꯡꯕ ꯑꯣꯏꯔꯁꯨ ꯏꯔꯣꯟꯕ ꯑꯣꯏꯔꯁꯨ ꯎꯇꯤ ꯑꯣꯏꯔꯁꯨ
ꯎꯝ
ꯏꯃꯥꯟꯅꯕꯤꯒꯤ ꯀꯩꯅꯣꯗꯣ ꯅꯍꯥꯟ ꯖꯅꯋꯥꯔꯤꯒꯨꯝꯕꯗ ꯑꯣꯏꯔꯝꯅꯦ ꯏꯃꯥꯟꯅꯕꯤ ꯑꯅꯤꯗꯣ
ꯎꯝ
ꯏꯆꯦ ꯑꯃ ꯂꯨꯍꯣꯡꯕꯗ ꯃꯣꯏꯅꯤꯁꯨ ꯆꯠꯄꯅꯦꯕ ꯑꯩꯅ ꯀꯧꯕꯕ ꯀꯕꯨꯏ ꯑꯈꯣꯏꯒꯤ ꯑꯈꯣꯏꯒꯤ ꯗ꯭ꯔꯦꯁ ꯇꯣ ꯍꯥꯞꯄꯒꯀꯣ
ꯑꯥ
ꯃꯣꯏ ꯑꯗꯨꯗ ꯑꯗꯨꯒꯤ ꯅꯨꯃꯤꯠꯇꯣ ꯑꯣꯛꯁꯥꯁꯨ ꯁꯟꯁꯥꯁꯨ ꯆꯥꯏꯑꯕ
ꯎꯝ
ꯑꯅꯤꯔꯛꯅꯤꯅꯦ ꯍꯦ ꯆꯥꯛ ꯆꯥꯔꯤꯏꯁꯦ
ꯎꯝ ꯍꯦꯍꯦ
ꯑꯈꯣꯏ ꯑꯍꯨꯝ ꯑꯩꯈꯣꯏ ꯑꯍꯨꯝꯅꯦꯕ ꯏꯃꯥꯟꯅꯕꯤ ꯑꯅꯤ ꯑꯅꯤꯗꯅ ꯅꯣꯏꯒꯤ ꯀꯣ ꯅꯣꯏꯒꯤꯒꯨꯝꯕꯅꯦꯕ ꯑꯃꯅ ꯑꯩ ꯑꯗꯨ ꯏꯆꯦꯗꯣ ꯏꯆꯦ ꯍꯦꯛ ꯄꯣꯛꯃꯤꯟꯅꯗꯕ ꯑꯣꯏꯗ꯭ꯔꯁꯨ ꯏꯄꯥꯒꯤ ꯃꯅꯥꯎ ꯅꯨꯄꯤ ꯈꯛꯅꯦꯕ
ꯑꯥ
ꯏꯄꯥꯒꯤ ꯃꯅꯥꯎ ꯅꯨꯄꯤꯅ ꯄꯣꯛꯄꯅꯤꯅ ꯏꯆꯦꯅꯤꯅ
ꯑꯣ
ꯑꯗꯒꯤ ꯑꯗꯨꯝ ꯑꯈꯣꯏ ꯆꯠꯄ ꯆꯠꯄ ꯅꯨꯃꯤꯠꯇꯨꯗ ꯀꯩꯅꯣ ꯇꯧꯔꯦ ꯑꯈꯣꯏꯅ ꯑꯌꯨꯛꯇ ꯉꯟꯅ ꯆꯠꯂꯦꯕꯀꯣ ꯉꯟꯅ ꯆꯠꯂꯦ ꯑꯗꯨꯗ ꯁꯟꯁꯥ ꯆꯥꯔꯦ ꯍꯜꯂꯝꯂꯝꯗꯥꯏꯗ ꯑꯣꯛ ꯁꯥꯥ ꯆꯥꯔꯦ
ꯍꯦꯍꯦ
ꯏꯃꯥꯟꯅꯕꯤ ꯑꯃꯗꯤ ꯁꯟꯁꯥ ꯌꯥꯝ ꯄꯥꯝꯕꯅꯦ ꯑꯗꯨ ꯅꯣꯏꯒꯤ ꯑꯃ ꯅꯣꯏꯒꯤ ꯑꯃ ꯆꯥꯛꯁꯪꯗ ꯁꯟꯁꯥ ꯊꯣꯡꯕ ꯌꯥꯗꯕ ꯑꯃ ꯂꯩꯔꯦꯀꯣ
ꯍꯣꯏ ꯏꯃꯨꯡ ꯏꯃꯨꯡꯒꯤ ꯂꯩꯌꯦ ꯑꯗꯣ ꯌꯥꯗꯕ ꯌꯥꯕ ꯑꯩꯈꯣꯏꯒꯤꯗꯤ ꯌꯥꯑꯦꯕꯀꯣ
ꯑꯣ ꯅꯣꯏꯗꯤ ꯑꯗꯨꯝ ꯆꯥꯕ꯭ꯔꯣ
ꯎꯝ ꯆꯥꯏꯗ ꯑꯗꯨꯝ ꯏꯃꯨꯡ ꯏꯃꯨꯡꯒꯤ ꯃꯇꯨꯡ ꯏꯜꯂꯦ ꯑꯍꯜ ꯂꯃꯟ ꯆꯥꯟꯅꯗꯕ ꯑꯣꯏꯇꯥꯔꯒꯗꯤ ꯅꯨꯡꯉꯥꯏ ꯇꯕꯒꯤꯀꯣ
ꯍꯣꯏ
ꯍꯜꯂꯣ ꯑꯆꯄꯣꯠꯇꯤ ꯀꯩꯁꯨ ꯀꯥꯏ
ꯏꯃꯥꯟꯅꯕꯤ ꯑꯅꯤ ꯆꯠꯄꯗꯣ ꯑꯃꯗꯤ ꯑꯥ ꯑꯃꯅ ꯑꯩꯅ ꯈꯔ ꯂꯨꯅ ꯇꯤꯟꯅꯕꯀꯣ ꯑꯗꯨꯒꯤ ꯃꯥꯕꯨꯗꯤ ꯑꯩꯅ ꯑꯩꯈꯣꯏ ꯆꯤꯡ ꯂꯣꯝꯗ ꯀꯨꯝꯍꯩꯒꯨꯝꯕ ꯑꯩꯅ ꯌꯥꯎꯕ ꯆꯠꯂꯗꯤ ꯍꯟꯕ ꯀꯥꯟꯗ ꯇꯤꯐꯤꯟꯗ ꯍꯦꯛ ꯄꯨꯔꯛꯄꯤꯑꯕ ꯃꯥꯒꯤ ꯑꯗꯨꯒꯤ ꯑꯗꯨꯁꯨ ꯃꯍꯥꯎ ꯌꯥꯝ ꯇꯣꯉꯥꯟꯕꯅꯦꯕ ꯃꯍꯥꯎ ꯇꯣꯉꯥꯟꯕ ꯍꯥꯏꯕꯅ ꯀꯨꯝꯍꯩ ꯂꯩꯔꯗꯤ ꯆꯥꯛꯈꯨꯝ ꯍꯥꯏꯕ꯭ꯔꯥ ꯀꯩꯅꯣ ꯃꯥꯒꯤ ꯄꯣꯠꯇꯣ ꯆꯥꯎꯅ ꯑꯥ ꯃꯤ ꯂꯤꯁꯤꯡꯒꯤ ꯊꯣꯡꯕꯒꯤ ꯄꯣꯠ ꯀꯩꯅꯣ ꯑꯥ ꯌꯥꯝꯅ ꯊꯣꯡꯕꯒꯤ ꯑꯗꯒꯤ ꯂꯧꯊꯣꯛꯄꯅ ꯃꯍꯥꯎ ꯑꯃ ꯈꯤꯇꯥꯡ ꯊꯣꯡꯕꯒꯤꯅ ꯃꯍꯥꯎ ꯑꯃꯅꯤ ꯅꯦꯕ ꯑꯩꯅ ꯑꯗꯨ ꯀꯨꯝꯍꯩ ꯐꯤꯗꯣ ꯄꯨꯔꯛꯈ꯭ꯔꯒ ꯆꯥꯍꯟꯕ ꯃꯥꯅꯦ ꯑꯗꯨꯅ ꯍꯦꯟꯅ ꯍꯥꯎꯋꯦ ꯍꯥꯏꯌꯦ
ꯎꯝ ꯑꯗꯨ ꯍꯥꯎꯏꯗ
ꯎꯝ ꯈꯪꯗꯦ
ꯃꯊꯪ ꯄꯣꯔꯛ ꯄꯗ ꯍꯥꯏꯔꯛ ꯑꯣ ꯑꯣꯈꯣꯏꯖꯨ ꯈꯔ ꯃꯍꯥꯎ ꯌꯦꯡꯍꯧꯒꯦ
ꯍꯥꯏꯔꯛꯀꯦ ꯀꯨꯝꯍꯩ ꯆꯠꯂꯗꯤ ꯃꯇꯨꯝ ꯑꯅꯤ
ꯑꯥ
ꯏꯃꯥꯟꯅꯕꯤꯗꯤ ꯄꯨꯔꯛꯑꯁꯨꯀꯣ ꯃꯣꯏ ꯌꯨꯝꯗ ꯄꯨꯗꯦꯕ ꯑꯩꯈꯣꯏꯗ ꯑꯗꯨꯝ ꯆꯥꯕꯅꯦꯕ
ꯎꯝ
ꯄꯨꯁꯤꯟꯕ ꯌꯥꯗꯦ ꯍꯥꯏꯕ꯭ꯔꯥ ꯀꯥꯏꯅꯣꯃ ꯍꯥꯏꯔ ꯂꯩꯔ ꯃꯥ
ꯑꯣ
ꯑꯗꯨꯒꯤ ꯑꯩꯈꯣꯏ ꯌꯨꯝꯗ ꯑꯗꯨꯝ ꯆꯥꯕꯅꯦ ꯃꯥ ꯌꯥꯝꯅꯗꯤ ꯄꯥꯝꯕ ꯑꯗꯨ ꯃꯣꯏ ꯃꯣꯏ ꯃꯃꯥ ꯃꯄꯥ ꯑꯩꯈꯣꯏ ꯆꯥꯗꯦ ꯍꯥꯏꯕ꯭ꯔꯥ ꯊꯣꯡꯗꯦ ꯍꯥꯏꯕ꯭ꯔꯥ ꯀꯩꯅꯣꯝꯃ ꯍꯥꯏꯌꯦꯕ
ꯑꯥ
ꯑꯗꯨꯒꯤ ꯑꯗꯨꯒ ꯏꯃꯥꯟꯅꯕꯤ ꯑꯃꯗꯨꯗꯤ ꯑꯗꯨ ꯂꯨꯍꯣꯡꯕ ꯆꯠꯄ ꯅꯨꯃꯤꯠꯇ ꯑꯍꯥꯟꯕꯅꯤ ꯍꯥꯏ ꯃꯅ ꯁꯟꯁꯥ ꯆꯔꯤꯁꯦ
ꯎꯝ
ꯑꯗꯨꯒꯤ
ꯑꯩꯁꯨ ꯊꯥꯏꯅ ꯑꯩꯈꯣꯏ ꯃꯥꯗ ꯆꯤꯡꯗ ꯑꯣꯖꯥ ꯑꯣꯏꯌꯦꯕꯀꯣ
ꯍꯣꯏ
ꯑꯗꯨꯒꯤ ꯃꯣꯏ ꯁ꯭ꯀꯨꯜꯒꯤꯒꯨꯝꯕ ꯀꯩꯒꯨꯝꯕ ꯐꯪꯁꯟꯒꯨꯝꯕꯗ ꯑꯗꯨꯝ ꯆꯠꯂ ꯆꯠꯂꯒ ꯆꯥꯕ ꯐꯪꯁꯟꯒꯨꯝꯕꯗ ꯅꯠꯇ꯭ꯔꯗꯤ ꯁ꯭ꯀꯨꯜꯗ ꯑꯝꯇ ꯊꯤꯟꯕꯤꯌꯣ ꯍꯥꯏꯕꯗꯤ ꯑꯩꯅ ꯊꯤꯟꯕ ꯇꯟꯕ ꯑꯗꯨ ꯐꯪꯁꯟꯒꯨꯝꯕ ꯂꯩꯕꯗꯅꯦ ꯍꯥꯏꯗꯤ ꯑꯩꯒꯤ ꯑꯩ ꯑꯗꯨꯝ ꯆꯠꯣ ꯍꯥ ꯍꯥ ꯍꯥ ꯍꯥ ꯎꯝ
ꯑꯇꯩ ꯃꯇꯝꯗꯅ ꯑꯩꯈꯣꯏ ꯕꯥꯅ ꯊꯤꯜꯍꯟꯕ ꯑꯗ ꯐꯪꯁꯟ ꯂꯩꯔꯀꯥꯟꯗꯅ ꯑꯩꯅ ꯊꯤꯟꯕ
ꯑꯥꯎ ꯌꯥꯏ ꯌꯥꯏ
ꯈꯦꯠꯅꯩꯕ ꯌꯨꯝꯗ ꯈꯤꯇꯪꯈꯛ ꯊꯣꯡꯕꯗꯨꯒ ꯃꯌꯥꯝ ꯄꯨꯟꯅ ꯀꯩꯅꯣ ꯇꯧꯕꯗꯨꯒ
ꯈꯦꯠꯅꯕꯅꯦ ꯃꯍꯥꯎ ꯅꯣꯏ ꯑꯩꯈꯣꯏꯒꯤꯒꯨꯝꯕ ꯃꯤ ꯇꯤꯅꯧꯅꯦ ꯑꯗꯨꯗꯤ ꯆꯥꯕ ꯐꯪꯗꯣꯏꯅꯦ ꯀꯨꯨꯝꯍꯩꯒꯨꯝꯕꯗꯁꯨ ꯆꯠ ꯇꯌꯔ ꯑꯁ ꯍꯧꯖꯤꯛꯀꯥꯟꯗꯤ ꯀꯨꯝꯍꯩꯒꯨꯝꯕꯁꯨ ꯅꯣꯏꯁꯨ ꯌꯥꯝ ꯐꯔꯛ ꯇꯥꯔꯦꯅꯦ
ꯍꯣꯏ ꯑꯗꯨꯅꯦ
ꯌꯥꯎꯅꯤꯡꯉꯁꯨ ꯀꯣ
ꯎꯝ ꯇꯤꯅꯕꯕꯨꯗꯤ ꯑꯗꯨꯝ ꯇꯤꯟꯅꯩꯗ ꯑꯅꯝꯕꯅ ꯏꯃꯥꯟ ꯏꯃꯥꯟꯅꯕꯗꯤ ꯄꯥꯛꯅ ꯇꯤꯟꯅꯗꯕ
ꯎꯝ
ꯑꯅꯝꯕꯅ ꯅꯨꯄꯤ ꯉꯥꯛꯇ ꯑꯣꯏꯕ ꯑꯗꯨꯒꯤꯅꯤꯗ
ꯎꯝ ꯏꯃꯥꯟꯅꯕꯤ ꯑꯅꯤꯗꯨꯁꯨ ꯌꯥꯝꯅ ꯆꯠꯅꯤꯡꯕꯅꯦꯕ ꯑꯩꯈꯣꯏ ꯀꯩꯅꯣꯗꯣ ꯑꯩꯈꯣꯏ ꯆꯤꯡꯒꯤ ꯑꯩꯈꯣꯏ ꯌꯨꯝꯗꯀꯣ
ꯎꯝ
ꯃꯣꯏ ꯑꯗꯨꯁꯨ ꯑꯁ ꯍꯥꯏꯕꯗꯤ ꯃꯣꯏꯅ ꯂꯥꯟꯒꯗꯕꯁꯨ ꯌꯥꯝꯅ ꯐꯔꯛ ꯇꯥꯕ ꯍꯥꯏꯇꯥꯔꯦ ꯑꯗꯨꯒꯤ ꯇꯥꯟꯕ
ꯎꯝ
ꯑꯩꯗꯤ ꯃꯣꯏꯗ ꯑꯗꯨꯝ ꯆꯠ ꯆꯠꯂꯦꯕ ꯃꯣꯏꯗꯀꯣ ꯑꯩꯁꯨ ꯃꯣꯏꯗ ꯑꯗꯨꯝ ꯆꯠꯂ ꯆꯥꯔꯨꯔꯕꯅꯤꯅ ꯑꯩꯁꯨ ꯄꯨꯛꯅꯤꯡꯉꯦꯅ ꯆꯥꯔꯦ ꯇꯨꯃꯦ ꯆꯥꯔꯦ ꯃꯣꯏ ꯅꯣꯏꯒꯤ ꯑꯃ ꯐꯩꯅꯦꯛ ꯄꯤꯕꯒꯤ ꯀꯩꯅꯣꯝꯃꯨ ꯂꯩꯕꯅꯦ ꯃꯣꯏ ꯃꯃꯥꯅ ꯑꯩꯒꯤꯁꯨ ꯐꯩꯅꯦꯛ ꯄꯤ ꯄꯤꯔꯛꯄꯅꯦ ꯀꯔꯤꯔ ꯅꯣꯏ ꯑꯃ ꯂꯩꯌꯦ
ꯀꯔꯤꯗꯅꯣ
ꯆꯥꯛ ꯀꯧꯔꯒ ꯐꯅꯦꯛ ꯑꯃ ꯄꯤꯑꯕ
ꯑꯥ ꯆꯥꯛꯀꯧꯕꯗꯔꯥ
ꯑꯣꯏꯔꯝꯕ ꯃꯥꯂꯦ ꯍꯣꯏ
ꯎꯝ ꯈꯨꯗꯣꯜꯒꯨꯝꯕ ꯄꯤꯕꯗꯣ ꯎꯝ ꯍꯦ ꯍꯦ ꯍꯦ
ꯂꯨꯄꯥ ꯆꯥꯅꯤꯁꯨ ꯄꯤꯌꯦ ꯐꯩꯅꯦꯛ ꯍꯣꯏ ꯑꯣꯏꯕꯝꯕ꯭ꯔ ꯈꯪꯗꯤꯌꯦ
ꯎꯝ
ꯌꯥꯝꯅꯗꯤ ꯅꯨꯡꯉꯥꯏ
ꯅꯤꯡꯉꯣꯟ ꯆꯥꯛꯀꯧꯕꯗꯗꯤ ꯅꯤꯡꯉꯣꯜꯖꯤꯡ ꯍꯥꯏꯗꯤ ꯅꯨꯄꯤꯁꯤꯡꯗ ꯃꯣꯏꯗ ꯑꯗꯨꯝ ꯆ ꯈꯔ ꯆꯥꯃꯤꯟꯅꯔꯒ ꯈꯨꯗꯣꯜ ꯑꯃꯃꯝ ꯄꯤꯕꯀꯣ ꯑꯗꯨꯃꯥꯏꯅ ꯎꯝ ꯅꯨꯡꯗꯤ ꯅꯨꯡꯉꯥꯏꯕ꯭ꯔꯣ ꯃꯩꯇꯩ ꯀꯨꯝꯍꯩ ꯍꯔꯥꯎ ꯌꯥꯎꯕ ꯑꯥ ꯇꯥꯕ꯭ꯔꯣ
ꯍꯥꯥ
ꯃꯩꯇꯩ ꯀꯨꯝꯍꯩ ꯍꯔꯥꯎ ꯌꯥꯎꯕ ꯅꯨꯡꯉꯥꯏꯕ꯭ꯔꯣ
ꯑꯁ ꯅꯨꯡꯉꯥꯏꯌꯦꯗ ꯍꯣꯏ ꯑꯩꯅ ꯑꯗꯨꯝ ꯄꯥꯝꯃꯦ ꯍꯥꯏꯇꯥꯔꯦ ꯍꯥꯏꯕꯗꯤ ꯑꯗꯨꯝ ꯑꯩꯅ ꯑꯗꯨꯝ ꯇꯤꯟꯅꯔꯛꯈ꯭ꯔꯕꯅꯤꯅꯀꯣ
ꯑꯥ
ꯑꯗꯨ ꯏꯃꯥꯟꯅꯕꯤꯗꯣ ꯌꯥꯝ ꯇꯤꯟꯅꯩ ꯇꯤꯟꯅꯩꯑꯕ
ꯎꯝ
ꯑꯗꯨ ꯑꯗꯨꯒꯤ ꯑꯗꯨꯝ ꯑꯩꯅ ꯌꯥꯝ
ꯑꯣ
ꯃꯣꯏꯁꯨ ꯑꯩꯈꯣꯏꯒꯤ ꯀꯨꯝꯍꯩꯗꯤ ꯌꯥꯝ ꯌꯥꯎꯅꯤꯡꯕꯅꯦ
ꯎꯝ ꯑꯩꯈꯣꯏꯁꯨ ꯌꯥꯎꯅꯤꯡꯉꯦ ꯑꯗꯨ ꯎꯄꯥꯏ ꯂꯩꯇꯕꯅꯤꯅ
ꯃꯣꯏꯅꯤꯗꯤ ꯀꯩꯅꯣꯒ ꯆꯠꯈ꯭ꯔꯕꯅꯦꯗ ꯑꯩꯒ ꯀꯔꯤ ꯀꯔꯤ ꯑꯩꯈꯣꯏꯒꯤ ꯀꯔꯤ ꯀꯔꯤ ꯂꯩꯔꯦꯗꯤꯀꯣ
ꯑꯥ
ꯑꯩꯅ ꯑꯗꯨꯝ ꯆꯠꯁꯦ ꯍꯦꯏꯕ ꯃꯣꯏꯁꯨ ꯑꯗꯨꯝ ꯆꯠꯂꯦ ꯅꯣꯏꯒꯤꯗꯤ ꯑꯩ ꯌꯥꯎꯗꯕ ꯄꯥꯛ ꯌꯥꯎꯔꯝꯃꯔꯣꯏꯗ ꯑꯗꯨꯝ ꯌꯥꯎꯋꯦꯕ ꯃꯣꯏꯅ ꯌꯥ ꯑꯁ ꯆꯠꯂꯨꯁꯦ ꯇꯧꯕꯒꯤꯀꯣ ꯅꯍꯥꯟ ꯅꯣꯏꯅ ꯊꯥꯕꯜ ꯆꯣꯡꯕꯁꯨ ꯑꯈꯣꯏ ꯆꯣꯡꯉꯤꯅꯦꯍꯦ ꯍꯩꯗꯤ ꯍꯩꯇꯦ
ꯁꯪꯒꯤꯗ ꯌꯥꯎꯁꯪꯒꯤꯗ ꯑꯥ
ꯆꯣꯡꯉꯦ ꯑꯗꯨ ꯀꯦꯕꯗ ꯑꯁ ꯈꯪꯗꯦ ꯎꯝ ꯀꯦꯕꯗꯤ ꯅꯣꯏꯅꯗꯤ ꯈꯤꯛ ꯍꯦꯜꯂꯦꯅ
ꯑꯥ ꯌꯦꯟ ꯕꯅꯦ
ꯍꯣꯏ ꯑꯈꯣꯏꯒꯗꯤ ꯌꯥꯝꯅ ꯍꯦꯜꯂꯦꯕ ꯑꯈꯣꯏꯗꯤ ꯁ ꯆꯝꯅꯒꯦꯕꯅꯣ ꯈꯔ ꯄꯥꯝꯃꯦꯕꯀꯣ ꯑꯗꯨ ꯅꯨꯃꯤꯠ ꯑ ꯏꯃꯥꯟꯅꯕꯤꯅ ꯑꯩꯒꯤꯗꯃꯛ ꯀꯦꯗꯤꯕꯗꯣ ꯑꯩ ꯃꯥꯏ ꯇꯥꯕꯗ ꯁꯪꯒꯣꯝꯒꯤ ꯇꯥꯞꯇ ꯇꯥ
ꯎꯝ ꯍ ꯍ
ꯌꯥꯝꯅ ꯊꯥꯕꯒꯤꯀꯣ ꯑꯁ
ꯍꯣꯏ
ꯕꯦꯔꯅꯤ
ꯁꯨꯝ ꯑꯇꯣꯞꯄ ꯊꯕꯛꯒ ꯆꯠꯊꯣꯛꯇ꯭ꯔꯕꯣ ꯑꯗꯨꯝ
ꯍꯧꯖꯤꯛꯀꯥꯟꯗꯤ ꯍꯣꯏ ꯆꯠꯊꯣꯛꯇꯦ ꯑꯗꯨ ꯏꯃꯥꯟꯅꯕꯤꯈꯣꯏ ꯃꯔꯛ ꯃꯔꯛꯇ ꯀꯣꯏꯃꯤꯟꯅꯕ ꯇꯨꯝꯃꯁꯨ ꯁꯥꯕꯒꯤꯀꯣ ꯁꯥꯕꯗꯨꯗ ꯊꯣꯛꯅꯤꯡꯗꯕ ꯂꯣꯏꯅ ꯑꯩꯁꯨ ꯊꯣꯛꯅꯤꯡꯗꯦ ꯃꯣꯏꯁꯨꯅꯤꯡ ꯊꯣꯛꯅꯤꯡꯗꯦ ꯇꯨꯝ ꯐꯣꯟꯗ ꯋꯥꯔꯤ ꯁꯥꯟꯅꯕ ꯑꯗꯨꯝ ꯗꯔꯃꯥ ꯐꯖꯕꯒꯨꯝꯕ ꯑꯗꯨꯝ ꯃꯥꯅ ꯍꯥꯏꯔꯗꯤ ꯌꯦꯡꯉꯦ ꯏꯃꯥꯟꯅꯕꯤꯁ ꯑꯗꯨ ꯌꯦꯡꯉꯣ ꯍꯥꯏꯔ ꯑꯗꯨꯝ ꯌꯦꯡꯕꯒꯨꯝꯕ ꯑꯗꯨꯃꯥꯏꯅ ꯇꯧꯔ ꯂꯩꯅꯦꯗ ꯀꯩꯗꯧꯔꯅꯤ
ꯑꯗꯨꯅꯦ ꯑꯃꯨꯛꯇꯪꯒ ꯇꯧꯔꯛꯈꯤꯒꯦ ꯑꯗꯨꯒ ꯂꯣꯏꯁꯤꯟꯁꯤꯀꯣ
ꯍꯣꯏ ꯍꯣꯏ ꯌꯥꯏ ꯌꯥ